ꯑ ꯇꯥꯕ
ꯇꯥꯏ ꯍꯣꯏ
ꯑꯣ ꯀꯩꯗꯧꯔꯤꯅꯣ
ꯐꯝꯃꯤꯌꯦ ꯅꯪꯗꯤ
ꯑꯣ ꯑꯩꯁꯨ ꯐꯝꯃꯤ
ꯎ ꯀꯅꯥ ꯀꯅꯥ ꯂꯩꯒꯦ
ꯏꯃꯥꯟꯅꯕꯒ ꯂꯩꯌꯦ ꯍꯧꯖꯤꯛ ꯆꯥꯛ ꯆꯥꯔꯕꯣ
ꯑꯌꯨꯛꯀꯤꯔꯣ
ꯑꯥꯎ ꯑꯌꯨꯛꯀꯤ ꯅꯨꯡꯗꯤꯡ ꯑꯗꯨꯝ
ꯆꯥꯔꯦ ꯑ ꯑ ꯆꯥꯔꯦ ꯍꯣꯏ
ꯑꯌꯨꯛꯀꯤ ꯇꯣꯉꯥꯟ ꯅꯨꯡꯊꯤꯟ ꯇꯣꯉꯥꯟꯅ ꯆꯥꯄ꯭ꯔꯣ ꯅꯣꯏꯗꯤ ꯑꯣ ꯀꯩꯟꯖꯥꯡ
ꯁꯤ ꯑꯁ ꯊꯣꯡꯁꯤꯗ ꯑꯩ ꯀꯩꯅꯣ ꯆꯥꯏ ꯅꯨꯗꯜꯁ ꯈꯛꯇ ꯆꯥꯏꯌꯦ
ꯍꯤ ꯀꯩ ꯁꯦꯝꯃꯤꯔꯣ ꯐꯤꯒꯔ ꯁꯦꯝꯕꯒꯤꯔꯣ
ꯅꯠꯇꯦꯗ ꯌꯥꯗꯕꯒꯤꯅꯦ ꯃꯇꯥꯡꯅ ꯌꯥꯗꯕꯒꯤ ꯇꯧꯔꯤꯅ
ꯑ ꯑꯣ ꯑꯩꯗꯤ ꯗꯥꯏꯇꯤꯡ ꯇꯧꯕ꯭ꯔꯥ ꯈꯟꯕꯅꯤ
ꯑꯁ ꯉꯝꯗ꯭ꯔꯦꯗ ꯀꯄꯤ ꯇꯥꯏꯇꯤꯡꯅꯣꯗ ꯑꯩ ꯏꯊꯟꯗ ꯂꯩꯕꯒꯤ ꯀꯣ ꯏꯆꯦꯗꯣ ꯌꯨꯝꯗ ꯆꯠꯈꯤꯕ ꯑꯗꯨꯒꯤ ꯏꯊꯟꯗ ꯑꯣꯏꯕꯒꯤ ꯊꯣꯡꯅꯤꯉꯥꯏ ꯇꯕ ꯊꯣꯡꯅꯤꯡꯉꯥꯏ ꯃꯇꯝꯁꯨ ꯂꯩꯇꯦꯕ
ꯊꯣꯛꯅꯤꯡꯗꯕꯒꯤꯔꯣ
ꯑ
ꯍꯣꯏ ꯑꯗꯨ ꯃꯔ ꯃꯔꯀꯤ ꯊꯣꯡꯅꯤꯡꯗꯕ ꯀꯥꯟꯗ ꯃꯦꯒꯤꯒꯨꯝꯕ ꯆꯥꯕꯅ ꯁꯝꯃꯦꯕ
ꯎꯝ ꯑꯗꯨꯅ ꯊꯕꯛ ꯀꯣꯝꯃꯦ ꯑꯗꯨꯒꯤ ꯆꯥꯕ
ꯍꯣꯏ ꯍꯣꯏ ꯍꯣꯏ ꯉꯁꯤ ꯊꯕꯛ ꯆꯠꯇꯣꯏꯔꯣ
ꯆꯠꯇꯦꯅ ꯉꯁꯤ ꯊꯕꯛ ꯍꯣꯔꯦꯟ ꯅꯨꯃꯤꯗꯥꯡꯒꯨꯝꯕ ꯑꯣꯏꯔꯔꯦ ꯀꯣꯆꯤꯡ ꯆꯠꯀꯅꯤ
ꯀꯣꯆꯤꯡ ꯇꯧꯕ꯭ꯔꯥ
ꯎꯝ ꯑꯩꯅ ꯀꯩꯅꯣ ꯇꯧꯔꯤꯅꯦ ꯇꯨꯋꯦꯜꯐꯀꯤ ꯂꯧꯔꯤꯅꯦ ꯑꯩꯅ
ꯑꯣ
ꯇꯣꯄꯗ
ꯑ ꯑꯧ ꯑꯧ ꯑꯧ ꯀꯣꯂꯦꯖ ꯁꯨꯇꯤ ꯊꯥꯕ꯭ꯔꯥ ꯍꯟꯗꯛ
ꯊꯥꯗꯨꯗ ꯑꯩꯅ ꯆꯠꯇꯕꯒꯤ ꯋꯥꯅꯦ
ꯑꯣꯥ ꯑꯣ ꯑꯥ ꯀꯣꯂꯦꯖ ꯈꯥꯕ ꯅꯨꯡꯉꯥꯏꯕ꯭ꯔꯣ
ꯍ ꯀꯂꯦꯖ ꯅ ꯇꯅꯦꯀꯔꯤꯅꯦꯅꯦꯁ
ꯍꯣꯏ ꯑꯗꯨ ꯑꯣꯏꯔꯁꯨ ꯀꯥꯕ ꯅꯨꯡꯉꯥꯏꯕ꯭ꯔꯥꯕ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ
ꯀꯩꯒꯤꯅꯣ
ꯈꯪꯗꯦ ꯀꯩꯒꯤꯅꯣ
ꯎꯝ ꯎꯝ
ꯅꯪꯗꯤ ꯂꯣꯏꯔꯕꯣ
ꯑꯩꯗꯤ ꯃꯥꯁꯇꯔ ꯇꯧꯔꯦ
ꯎꯝ ꯐꯩꯅꯦ
ꯍꯣꯏ ꯑꯗꯨꯝ ꯑꯃꯔꯣꯝꯗꯗꯤ ꯂꯣꯏꯁꯤꯜꯂꯛꯀꯗꯧꯔꯦ
ꯗꯗꯥꯅꯤꯅꯦ ꯑꯩꯒꯤ
ꯃꯅꯦ ꯗꯗ ꯀꯧꯑꯣ ꯗꯗ
ꯎꯝ ꯀ ꯀꯩ ꯃꯊꯦꯜ ꯆꯥꯔꯒꯦ ꯉꯁꯤꯗꯤ
ꯉꯁꯤ ꯍꯋꯥꯏ ꯊꯣꯡꯕ ꯆꯥꯔꯦ
ꯑꯣ
ꯀꯩ ꯇꯧꯔꯒ ꯂꯩꯕ꯭ꯔꯥ
ꯑꯩꯒꯤ ꯈꯣꯡ ꯔꯤꯃꯨꯚꯔ ꯅꯤꯝꯄ꯭ꯂꯦꯁ ꯇꯅꯤꯡꯉꯥꯏ ꯀꯩꯅꯣ ꯔꯤꯃꯨꯚꯔ ꯇꯧꯔꯤꯅꯤ
ꯑꯣ ꯅꯦꯜꯄꯣꯂꯤꯁ ꯁꯪꯗꯣꯏꯔꯕ
ꯎꯝ
ꯎꯝ ꯑ
ꯍ
ꯅꯇꯣꯝꯅ ꯂꯩꯕ꯭ꯔꯥ ꯍꯧꯖꯤꯛꯇꯤ
ꯎꯝ ꯃꯤ ꯌꯨꯝꯕꯨꯒꯤꯒ ꯂꯩꯗ
ꯑꯣ ꯑꯗꯨꯒ ꯅꯆꯦꯒ ꯂꯩꯕ
ꯑꯧ
ꯑꯣ
ꯎ ꯅꯣꯏ ꯀꯣꯂꯦꯖꯀ ꯍꯣꯁ ꯔꯦꯟꯗꯣ ꯅꯛꯄ꯭ꯔꯥ ꯅꯠꯇ꯭ꯔꯒ ꯒꯥꯔꯤ ꯇꯣꯡꯉ ꯆꯠꯕ꯭ꯔꯥ
ꯒꯥꯔꯤ ꯇꯣꯡꯉꯒ ꯆꯠꯂꯦ ꯅꯛꯇꯦ ꯂꯥꯞꯄꯦ
ꯑꯣ ꯑꯗ ꯑꯦꯄꯣꯔꯠꯔꯝꯗꯔꯣ ꯅꯣꯏ ꯀꯣꯂꯦꯖꯇꯣ
ꯅꯠꯇꯦ
ꯍꯥꯏꯗꯤ ꯑ ꯈꯥꯏ ꯁꯦꯀꯦꯟꯗꯔꯤꯗꯤ ꯑꯦꯄꯣꯔꯠꯣꯝ ꯑꯦꯔꯄꯣꯔꯠ ꯔꯣꯝꯗ ꯑꯌꯥꯝꯕ ꯂꯩꯗꯅ ꯑꯗꯨꯒꯤ ꯍꯪꯕꯅꯤ
ꯅꯨꯄꯤꯒꯤ ꯉꯥꯛꯇꯅꯦ ꯑꯩꯅ ꯀꯕꯗꯤ
ꯑꯥ ꯑꯗꯨꯗꯤ ꯈꯥꯏꯌꯦ ꯇꯤꯖꯤꯁꯨ ꯅꯨꯄꯤ ꯉꯥꯛꯇ ꯑꯣꯏꯗꯥꯏꯅꯦ
ꯍꯥꯥ
ꯇꯤꯖꯤ ꯍꯥꯌꯌꯔ ꯁꯦꯀꯦꯟꯗꯔꯤ ꯍꯥꯏꯕ
ꯑꯗꯨ ꯅꯠꯇꯦ ꯏꯕꯨꯇꯣꯟ ꯀꯥꯕ
ꯑꯣ ꯑꯣ ꯑꯣ ꯇꯤꯁꯤꯁꯨ ꯅꯨꯄꯤ ꯉꯥꯛꯇꯅꯤꯀꯣ
ꯎꯝ
ꯎꯝ ꯅꯨꯄꯤ ꯉꯥꯛꯇ ꯀꯥꯕꯗꯨ ꯕꯣꯔꯤꯡ ꯆꯨꯕ꯭ꯔꯥ
ꯑꯁ ꯀꯩꯁꯨ ꯀꯥꯏꯗꯦꯗ ꯅꯨꯄꯤ ꯉꯥꯛꯇ ꯑꯣꯏꯔꯁꯨ ꯌꯥꯝ ꯁꯥꯊꯤꯑꯦ
ꯀꯃꯥꯏꯅ ꯁꯥꯇꯤꯔꯤꯅꯣ
ꯈꯪꯗꯦ
ꯎꯝ ꯑꯥ
ꯏꯁ ꯕꯥꯛꯒ꯭ꯔꯝ ꯃꯀꯣꯟ ꯇꯥꯏ ꯌꯦ
ꯑꯗꯨꯅꯤ ꯏꯃꯥꯟꯅꯕꯅ ꯋꯥꯔꯤ ꯁꯥꯕꯗꯣ ꯍꯥꯏꯒꯦ
ꯑꯗꯨꯝ ꯌꯨꯝꯗ ꯂꯩꯕ꯭ꯔꯣ
ꯑꯥ ꯌꯨꯝꯗ ꯂꯩꯌꯦ ꯑꯗꯨꯝ ꯉꯁꯤꯗꯤ ꯊꯣꯛꯑꯔꯣꯏ ꯃꯄꯥꯟꯗ ꯀ꯭ꯂꯥꯁ ꯆꯠꯇꯕ ꯀꯥꯟꯗꯗꯤ ꯂꯥꯏꯔꯤꯛ ꯄꯥꯔꯒ ꯂꯩꯕ꯭ꯔꯥ
ꯑꯩꯔꯣ
ꯑꯥꯎ
ꯄꯥꯗ ꯄꯥꯕ ꯍꯧꯗꯔꯤ
ꯇꯨꯋꯦꯜꯐ ꯀꯥꯕ ꯀꯨꯏꯔꯝꯃꯔꯣꯏ ꯀꯨꯏꯗ꯭ꯔꯤꯕ ꯅꯠꯇ꯭ꯔꯣ ꯍꯟꯗꯛꯇꯤ
ꯀꯥꯔꯤꯅꯦꯟ ꯍꯟꯗꯛ
ꯑꯗꯨꯅꯦꯕ ꯀꯨꯏꯗ꯭ꯔꯤꯕ ꯀꯣ
ꯀꯣꯏꯔꯝꯅꯤ ꯀꯣꯏ
ꯑꯣ ꯊ꯭ꯔꯤ ꯐꯣꯔ ꯃꯟꯁ ꯍꯦꯟꯈ꯭ꯔꯕ
ꯍꯂꯝꯅꯤ
ꯑꯣ ꯍꯥꯏꯗꯤ ꯑꯦꯂꯚꯦꯟꯗꯤ ꯈꯥꯕ ꯍꯧꯔꯕꯣ
ꯀꯩꯕꯨ
ꯅꯣꯏ ꯖꯨꯅꯤꯌꯔ ꯈꯥꯕ ꯍꯧꯔꯕ
ꯑꯣ ꯍꯔꯦ ꯍꯣꯏ
ꯑ ꯃꯣꯏꯗꯣ ꯑ ꯑꯅꯝꯕ ꯁꯝꯃꯔ ꯚꯦꯀꯦꯁꯟ ꯃꯇꯨꯡꯗ ꯀꯥꯏꯗꯅ ꯑꯗꯨꯅꯤꯗ
ꯊꯤ ꯀꯥꯕ ꯍꯧꯔꯦ
ꯑꯣ
ꯅꯍꯥꯟꯒꯤ ꯍꯞꯇꯥꯗ ꯁꯨꯃꯔ ꯚꯦꯀꯦꯁꯟ ꯄꯤꯌꯦ
ꯑꯣ ꯎꯝ ꯕꯣꯜ ꯌꯦꯡ ꯉꯝꯃꯔꯣꯏꯅꯦ ꯍꯥꯏꯗꯤ ꯀꯣꯂꯦ ꯁ꯭ꯀꯨꯜ ꯆꯠꯄꯅꯤꯅ
ꯎꯝ ꯕꯣꯜ ꯌꯦꯡꯗ
ꯑꯣ ꯕꯣꯜ ꯏꯟꯇꯔꯦꯁ ꯂꯩꯇꯕ꯭ꯔꯥ ꯅꯠꯇ꯭ꯔꯒ ꯁꯪꯗꯕꯒꯤꯔꯥ
ꯁꯪꯗꯕꯒꯤ ꯌꯦꯡꯗꯕꯅ ꯏꯟꯇꯔꯦꯁ ꯂꯩꯌꯦꯕꯥꯎꯗꯤ ꯑꯩ ꯑꯗꯨꯝ
ꯀꯔꯤꯒꯤꯅꯣ ꯑꯗꯨꯝ ꯌꯦꯡꯕ ꯆꯠꯂꯦ ꯑꯩꯗꯤꯕꯣ
ꯑ ꯑꯗꯨꯒ ꯀꯩ ꯇꯤꯝ ꯁꯞꯄꯣꯔꯠ ꯇꯧꯕ
ꯑꯄꯤꯛꯄ ꯅꯨꯄꯥꯗꯣ ꯇꯧꯋꯦ ꯑꯩꯗꯤ
ꯑꯣ ꯃꯦꯁꯤꯔꯣ
ꯎꯝ
ꯑꯁ ꯑꯄꯤꯛꯄ ꯅꯨꯄꯥ ꯍꯥꯏꯈ꯭ꯔꯍꯦ ꯃꯤꯡ ꯈꯪꯗꯕꯒꯤ ꯇꯥꯏꯞꯇ ꯃꯤꯁꯤꯕꯨ ꯑꯄꯤꯛꯄ ꯅꯨꯄꯥ ꯍꯥꯏꯕꯤꯈ꯭ꯔꯦꯍꯦ ꯅꯪꯅ
ꯄꯤꯛꯄꯅꯦ ꯑꯩꯒꯤꯗꯤ ꯍꯣꯏ
ꯑꯆꯧꯕ ꯅꯨꯄꯥꯅ ꯐꯥꯕꯔ ꯅꯠꯇ꯭ꯔꯒ ꯍꯥꯥ
ꯅꯪꯗꯤ ꯑꯉꯥꯡ ꯐꯕꯨꯁꯨ
ꯅꯠꯇꯦ ꯑꯩꯁꯨ ꯃꯦꯁꯤ ꯁꯞꯄꯣꯔꯠ ꯇꯧꯋꯤꯗ
ꯏꯕꯅꯤ ꯆꯞ ꯃꯅꯔꯦꯅꯤ ꯑꯗꯨꯗꯤ
ꯍꯣꯏ ꯉꯁ ꯉꯁꯥꯏ ꯃꯤ ꯑꯃꯗꯣ ꯑꯩꯅ ꯐꯣꯟ ꯇꯧꯔꯤꯕ ꯅꯪ ꯀꯩ ꯇꯤꯝ ꯁꯄꯣꯔꯠ ꯇꯧꯋꯦ ꯍꯥꯏꯔꯒ ꯔꯣꯅꯥꯜꯗꯣ ꯁꯄꯣꯔꯠ ꯇꯧꯋꯦ ꯍꯥꯏ ꯑꯁ ꯑꯗꯨ ꯑꯩꯗꯤ ꯔꯣꯅꯥꯜꯗꯣ ꯄꯥꯝꯗꯦ ꯃꯥ ꯁꯥꯎꯒꯦ ꯇꯧꯏ
ꯔꯣꯅꯥꯜꯗꯣꯅ ꯇꯧꯕꯗꯤ ꯑꯁ ꯌꯥꯝꯕꯅꯦ ꯃꯤ
ꯎꯝ ꯔꯣꯅꯥꯜꯗꯣꯒꯤ ꯐꯦꯟꯇꯣ ꯌꯥꯝꯗꯤ ꯌꯥꯃꯦ ꯍꯦ
ꯁꯃꯁꯛꯇꯤ ꯐꯖꯩꯍꯦ ꯑꯁ ꯇꯥꯜꯂꯦ ꯑꯩꯗꯤ
ꯑꯣ ꯍꯩꯅꯗꯦꯗ ꯃꯦꯁꯤꯅ ꯌꯦꯡꯕ ꯅꯨꯡꯉꯥꯏꯌꯦ
ꯅꯣꯡ ꯆꯨꯕ꯭ꯔꯣ ꯅꯣꯏꯔꯣꯝꯗ ꯉꯥꯁꯤꯒꯤ
ꯆꯨꯗꯦ ꯉꯥꯁꯤꯗꯤ
ꯎꯝ
ꯆꯨꯕ꯭ꯔꯥ ꯁꯣꯝꯗ
ꯑꯩꯈꯣꯏꯔꯣꯝ ꯉꯁꯤ ꯆꯨꯕꯅꯦ
ꯑꯣ
ꯅꯣꯡ ꯃꯡꯂꯒ ꯂꯩ
ꯑꯥ ꯏꯝꯐꯥꯜꯗ ꯂꯩꯕ ꯅꯠꯇ꯭ꯔꯣ ꯅꯣꯏ
ꯎꯝ
ꯍꯌꯦꯡꯗꯤ ꯁꯨꯇꯤꯔꯣ
ꯅꯠꯇꯦ ꯃꯟꯗꯦꯗꯒꯤ ꯀꯥꯕ ꯍꯧꯔꯒꯦ ꯑꯩ
ꯑꯣ ꯍꯌꯦꯡꯁꯨ ꯁꯨꯇꯤꯗꯤ ꯅꯠꯇꯕ ꯀꯣ
ꯎꯝ ꯁꯨꯇꯤ ꯄꯤꯗꯦꯗ ꯄꯥꯛ
ꯑꯣ ꯑꯗꯣ ꯑꯦꯇꯦꯟꯗꯦꯟꯁ ꯑꯦꯇꯦꯟꯗꯦꯟꯁ ꯁꯨꯗ꯭ꯔꯁꯨ ꯌꯥꯕ꯭ꯔꯥ
ꯎꯝ ꯄꯩꯁꯥ ꯊꯤꯑꯦ ꯑꯩꯈꯣꯏ
ꯑꯣ ꯑꯦꯇꯦꯟꯗꯦꯟꯁ ꯁꯨꯗ꯭ꯔꯀꯥꯟꯗ
ꯍꯥꯥ
ꯑꯦꯇꯦꯟꯗꯦꯟꯁ ꯁꯨꯗ꯭ꯔꯗꯤ ꯄꯩꯁꯥ ꯄꯤꯕ꯭ꯔꯥꯕ
ꯑꯧ ꯑꯦꯇꯦꯟꯗꯦꯟꯁ ꯁꯨꯗ꯭ꯔꯦ ꯑꯩꯈꯣꯏ ꯄꯩꯁꯥ ꯊꯤꯌꯦ ꯅꯍꯥꯟ ꯏꯂꯚꯦꯟꯒꯤꯁꯨ ꯑꯩꯈꯣꯏ ꯄꯩꯁꯥ ꯆꯅꯤ ꯊꯤꯌꯦ
ꯎꯝ ꯑꯗꯨ ꯑꯃꯔꯣꯝꯗꯤ ꯁꯝꯃꯦꯅꯦ ꯍꯥꯏꯗꯤ ꯑꯦꯇꯦꯟꯗꯦꯟꯁ ꯁꯨꯗ ꯁꯨꯗ꯭ꯔꯒ ꯊꯥꯒꯠꯇꯕ ꯐꯔꯥꯛ ꯇꯥꯏꯕ ꯑꯗꯨ
ꯎꯝ ꯑꯩꯈꯣꯏ ꯍꯧꯖꯤꯛ ꯁ꯭ꯀꯨꯜ ꯂꯥꯛꯇꯕꯒꯤ ꯅꯨꯡꯇꯤꯒꯤ ꯑꯩꯒꯤ ꯃꯤꯡ ꯊꯛꯂꯠꯂꯒ ꯂꯩ ꯎꯝ
ꯅꯣꯡ ꯐꯥꯗ‌ꯧꯛꯇꯤ ꯆꯜꯂꯣ ꯍꯦ
ꯍꯟꯗꯛ ꯃꯔꯛ ꯑꯩꯅ ꯆꯥꯠꯇꯕꯁꯦ ꯍꯞꯇꯥ ꯑꯅꯤ ꯑꯍꯨꯝ ꯁꯨꯨꯔꯦꯕ ꯊꯥ ꯑꯃ ꯁꯨꯨꯔꯦ
ꯑꯣ ꯍꯛꯆꯥꯡ ꯅꯨꯡꯉꯥꯏꯇꯕꯩꯔꯥ ꯅꯠꯇ꯭ꯔ ꯆꯠꯅꯤꯡꯗꯕꯒꯤ
ꯁꯟꯅꯤꯡꯅꯕꯒꯤ
ꯎꯝ ꯅꯆꯦꯗꯤ ꯀꯔꯤꯝ ꯍꯥꯏꯔꯛꯇ꯭ꯔꯣ
ꯁꯤ ꯍꯥꯏꯗꯤꯗ ꯆꯠꯂꯣ ꯆꯠꯂꯣꯗꯤ ꯍꯥꯏ ꯑꯩꯅ ꯏꯃꯥꯟꯅꯕꯤ ꯈꯣꯏꯁꯨ ꯆꯠꯇꯕ ꯗꯨꯒꯤ
ꯑꯣ ꯇꯥꯏꯀꯣ ꯌꯥ
ꯇꯥꯏ ꯇꯥꯏ ꯍꯂꯣ ꯍꯂꯣ ꯑꯥ ꯅꯆꯦꯒ ꯂꯩꯕꯒ ꯅꯣꯏ ꯆꯥꯛ ꯇꯣꯡꯉꯥꯟꯅ ꯇꯣꯡꯉꯒ ꯆꯥꯔꯦ
ꯀꯔꯤꯍꯥꯏꯕ
ꯅꯣꯏ ꯅꯣꯏ ꯆꯦꯒ ꯂꯩꯌꯦ ꯍꯥꯏꯕꯗꯣ
ꯄꯨꯂꯥꯞ ꯆꯥꯏꯅꯤꯍ‌ꯦ
ꯅꯠꯇꯦ ꯅꯣꯏ ꯑꯅꯤꯈꯛ ꯆꯥꯗꯕ꯭ꯔꯥ
ꯏꯕꯥꯅꯤ ꯈꯛ ꯆꯥꯔꯤꯅꯤ ꯀꯩꯅꯣ ꯀꯅꯥ ꯆꯥꯗꯣꯏꯅꯣ ꯏꯕꯥꯅꯤ ꯈꯛ ꯆꯥꯗꯅ ꯑꯅꯤꯅ
ꯑꯣ ꯑꯩ ꯑꯗꯨꯣ ꯍꯥꯡꯉꯤꯅꯤꯅꯤ
ꯎꯝ ꯅꯪꯗꯤ ꯅꯣꯏ ꯐꯦꯃꯤꯂꯤꯒ ꯂꯩꯔꯝꯒꯅꯤꯀꯣ
ꯑꯥ ꯐꯦꯃꯤꯂꯤꯒ ꯂꯩꯌꯦ
ꯐꯝꯂꯤꯅ ꯅꯨꯡꯉꯥꯏꯕꯅꯤꯅ
ꯍꯣꯏ ꯐꯦꯃꯤꯂꯤꯅ ꯗꯨꯝ ꯅꯨꯡꯉꯥꯏ ꯑꯗꯨꯝꯕ‌ꯧ ꯍꯣꯏ ꯑꯩ ꯅꯪ ꯔꯦꯟꯒꯤ ꯃꯤꯁꯨ ꯂꯩ ꯍꯥꯏꯕ ꯑꯗꯨ ꯍꯥꯏꯕꯗꯨꯗ ꯑꯗꯨꯝ ꯍꯩꯖꯤꯛ ꯑꯗꯨ ꯃꯣꯏ ꯑ ꯆꯥꯛ ꯑꯗꯨꯝ ꯄꯨꯟꯅ ꯊꯣꯡꯉ ꯆꯥꯕ꯭ꯔꯥ ꯈꯟꯕꯅꯤ
ꯀꯔꯤ ꯑꯁ ꯑꯩꯈꯣꯏ ꯂꯩꯕꯁꯤꯡꯗꯤ ꯀꯩꯅꯣꯅꯦ ꯑꯍꯟꯁꯤꯡ ꯉꯥꯛꯇꯅꯦ ꯅꯨꯄꯥ ꯉꯥꯛꯇꯅꯦ
ꯑꯣ
ꯑꯗꯨꯒꯤ ꯃꯣꯏꯗꯤ ꯍꯧꯒꯜ ꯍꯧꯒꯠꯂꯒ ꯊꯕꯛ ꯆꯠꯈꯅꯤ ꯑꯗꯨꯒ ꯊꯦꯡꯅ ꯑꯃꯨꯛ ꯂꯥꯛꯑꯦꯕ ꯃꯁꯛ ꯈꯥꯛꯎꯗꯦꯕꯥꯀ‌‌ꯣ
ꯑꯣ ꯑꯆꯥ ꯍꯧꯖꯤꯛꯇꯤ ꯃꯀꯣꯟ ꯇꯥꯏꯗꯨꯅ ꯔꯨꯝꯗ ꯂꯩ ꯇꯕꯤꯗ ꯃꯄꯥꯟꯗ ꯂꯩꯕ꯭ꯔꯣ
ꯑꯩꯅ ꯃꯄꯥꯟꯗ ꯂꯩꯕ ꯍ‌ꯣꯏ
ꯑꯥ ꯑꯗꯨ ꯑꯩꯗꯤ ꯑꯇꯣꯞꯄ ꯂꯩꯃꯤꯟꯅꯕ꯭ꯔꯥ ꯈꯟꯕꯂꯤ
ꯏꯝꯕꯨꯅ‌ꯦ
ꯎꯝ
ꯎꯝ ꯎꯝ ꯎꯝ ꯇꯥꯕ꯭ꯔꯣ ꯍꯜꯂꯣ ꯇꯥꯕ꯭ꯔꯣ ꯍꯜꯂꯣ